ꯍꯦꯜꯂꯣ
ꯍ ꯇꯥꯕ ꯑꯥ ꯇꯥꯏ ꯇꯥꯏ ꯐꯣꯟꯁꯦ ꯆꯠꯄꯤꯔꯥ ꯀꯩꯗꯧꯅꯣ ꯒ꯭ꯌꯥꯟ ꯇꯥꯕ ꯑꯃ ꯇꯧꯔꯤ ꯀꯩꯅꯣ
ꯑꯣ ꯑꯩꯈꯣꯏ ꯐꯤ ꯂꯩꯆꯦꯜ ꯅꯣꯡꯐꯥꯏꯃꯨꯛ ꯊꯥꯕꯅꯤꯅ ꯑꯩꯈꯣꯏꯗꯤ ꯋꯤꯟꯇꯔꯗꯁꯨ ꯁꯝꯃꯔ ꯀꯩꯅꯣ ꯁꯝꯃꯔꯗꯁꯨ ꯋꯤꯟꯇꯔ ꯑꯣꯟꯕꯅꯤꯅ
ꯀꯩꯅꯣ ꯍꯥꯏꯁꯦ ꯑꯣ ꯑꯣ
ꯍꯣꯟꯖꯕꯨ
ꯎꯝ ꯑꯣ ꯑꯩ ꯈꯩꯗ ꯅꯪꯉ ꯑꯩꯗ ꯈꯜꯂꯤ
ꯀ꯭ꯋꯥꯂꯤꯇꯤꯤꯁꯦ ꯌꯥꯝ ꯐꯕꯅꯤꯅꯀꯣ ꯎꯝ ꯅꯥꯀꯣꯡ ꯅꯥꯄꯤꯁꯦ ꯌꯥꯝ ꯐꯩꯌꯦꯕ ꯑꯩꯈꯣꯏꯒꯤ
ꯅꯣꯏ ꯅꯃꯥꯟꯅꯕꯤ ꯑꯃꯗꯨꯗꯤ ꯑꯗꯨꯃꯥꯏꯅ ꯑꯗꯨꯝ ꯍꯥꯏꯇꯥꯅꯦ ꯅꯥꯀꯣꯡꯝꯅꯅꯥꯄꯤꯒꯥꯏ ꯃꯗꯤ ꯌꯥꯝꯝ ꯍꯩꯕꯅꯦ
ꯑꯩꯁꯨ ꯃꯥꯒ ꯁꯥꯟꯅꯔꯗꯤ ꯌꯥꯝ ꯀꯩꯅꯣ ꯇꯧꯋꯦ ꯅꯨꯡꯉꯥꯏꯕꯗꯣ ꯀꯩꯅꯣ ꯇꯧꯔꯒ ꯃꯥꯗꯤ ꯃꯩꯇꯩꯂꯣꯟꯗꯁꯨ ꯌꯥꯝ ꯉꯥꯡꯕꯅꯦ ꯂꯣꯟ ꯌꯥꯝꯟ ꯁꯤꯖꯤꯟꯅꯗꯕꯅꯦꯕ
ꯑꯗꯨꯅꯦꯁꯦ ꯃꯥꯗꯤ ꯌꯥꯝ ꯍꯩꯕꯅꯤ ꯀꯣꯛ ꯄꯤꯕꯨ ꯍꯥꯏꯕꯅꯦ ꯑꯃꯕꯨ ꯍꯥꯏꯕꯅꯦ ꯑꯗꯨ ꯍꯥꯏꯔꯒꯣ ꯍꯟꯗꯛꯀꯤ ꯃꯤ ꯃꯤꯅ ꯌꯥꯝ ꯈꯪꯅꯕ ꯍꯟꯗꯛ ꯀꯟꯅ ꯍꯣꯟꯅ ꯄꯤꯔ ꯎꯕꯗꯣ
ꯑ ꯑꯥ ꯑꯥ ꯍꯧꯖꯤꯛ ꯀꯟꯅ ꯀꯩꯅꯣ ꯇꯧꯔꯤꯕꯗꯣ
ꯍꯣꯏ ꯂꯥꯏꯅꯥ ꯑꯃ ꯄꯣꯛꯀꯦ ꯇꯧꯔꯤꯕꯕ ꯃꯣꯏꯒꯤ ꯃꯑꯣꯡꯗꯨꯗꯤ
ꯑꯣꯏꯕ
ꯑꯩꯅ ꯅꯥ ꯁꯤꯅꯧ ꯃꯥꯟ꯭ꯔꯣ ꯑꯩꯣꯏꯁꯦ ꯄꯨꯂꯞ ꯋꯥꯈꯜ ꯑꯗꯨꯅꯦ ꯄꯨꯂꯞ ꯋꯥꯈꯜ ꯂꯥꯏꯅꯥ ꯀꯅꯥꯗꯧ ꯃꯥꯜꯂꯦ ꯍꯥꯏꯕ ꯑꯩꯈꯣꯏ ꯑ ꯂꯩꯕꯥꯛꯁꯦ ꯀꯩꯅꯣꯝ ꯇꯧꯔꯦꯀꯣ ꯂꯩꯕꯥꯛꯁꯦ ꯂꯩꯕꯥꯛ ꯑꯣꯏꯗ꯭ꯔꯦꯍꯦ ꯀꯖꯔꯦ ꯑꯗꯨꯔꯦ ꯊꯥꯖꯅꯤꯡꯉꯥꯏ ꯑꯣꯏꯗ꯭ꯔꯦ ꯍꯥꯏꯗꯤ ꯑꯩꯈꯣꯏꯅ ꯀꯩꯝ ꯇꯧꯖꯗꯕ ꯃꯤꯐꯥꯎꯇ ꯑꯗꯨꯝ ꯆꯤꯡꯅꯕꯗꯣ ꯈꯪꯕ꯭ꯔꯥ ꯑꯗꯨ ꯑꯣꯏꯔꯦꯕ ꯃꯣꯏ ꯃꯌꯥꯝꯁꯤꯅ ꯀꯦꯝꯁꯨ ꯇꯧꯗꯨꯗ ꯃꯤꯁꯤꯗ ꯑꯩꯅ ꯄꯨꯛ ꯆꯤꯡꯗ ꯑꯃꯨꯛ ꯆꯤꯡꯅꯔꯛꯑꯦ ꯍꯧꯖꯤꯛ ꯇꯂꯦꯕ ꯉꯔꯥꯡ ꯀꯛꯇꯁꯨ ꯍꯥꯏꯅꯔꯤꯅꯤ ꯑꯩꯈꯣꯏ ꯏꯃꯥꯟꯅꯕꯤꯁꯤꯡ ꯇꯧꯔꯒ ꯀꯤꯖꯔꯑꯦ ꯍꯧꯖꯤꯛꯀꯥꯟꯁꯦꯅ
ꯑꯗꯨꯒꯤꯁꯨ ꯃꯤ ꯁꯥꯎꯔ ꯌꯥꯝ ꯊꯥꯒꯠꯅꯗꯥꯏꯅꯦ
ꯊꯥꯒꯠꯅꯩ ꯑꯗꯨꯗꯨꯗꯅꯦ ꯃꯔꯝ ꯑꯣꯏꯔꯒ ꯑꯃ ꯀꯔꯤꯝꯁꯨ ꯇꯧꯗ ꯃꯤꯁꯤꯡꯁꯦ ꯁꯁꯥꯏ ꯃꯤꯁꯤꯡꯁꯦ ꯄꯨꯔꯥ ꯃꯣꯏ ꯑꯣꯏꯅꯠꯇ꯭ꯔꯣꯃ ꯅꯥꯍꯟꯕꯗ ꯑꯗꯨꯅꯤ ꯑꯣꯏꯅꯩ ꯌꯦꯁꯦ
ꯑꯗꯨꯗꯨꯅꯦ
ꯃꯁꯪ ꯑꯣꯏꯗꯝ ꯉꯝꯕ ꯉꯝꯃꯤꯅꯦꯦ
ꯑꯣ
ꯀꯃꯥꯏꯅꯅꯕ ꯊꯃꯣꯏꯗ ꯑꯃꯨꯛ ꯀꯜꯂꯤꯅꯣ ꯈꯪꯁꯤꯦ
ꯑꯗꯨ ꯉꯝꯃꯦꯗ
ꯑꯗꯨꯃꯥꯏꯅ ꯑꯩꯈꯣꯏꯁꯨ ꯀꯟ ꯇꯥꯔꯒꯗꯤ ꯅꯍꯥꯟ ꯄꯨꯟꯁꯤꯁꯦ ꯊꯕꯛ ꯑꯃꯒ ꯇꯧꯗꯅ ꯄꯩꯁꯥꯒ ꯃꯌꯥꯝꯦꯝ ꯄꯥꯏꯔꯝꯃꯦ
ꯑꯣꯥꯎ ꯍꯧꯖꯤꯛ ꯀꯥꯡ ꯁꯋꯥꯡꯕꯁꯦ
ꯑꯗꯨꯣꯏꯅꯦ ꯍꯥꯏꯁꯦ ꯊꯃꯣꯏꯒ ꯁꯣꯟꯕ ꯍꯧꯅꯗꯦ ꯑꯁꯦꯡꯕ
ꯎꯝ ꯉꯛꯏꯕꯨ ꯇꯁꯦꯡꯅ ꯑꯗꯨꯃꯥꯏꯅ ꯇꯧꯕꯗꯨꯅꯤ ꯃꯥꯁꯨ ꯊꯥꯖꯗꯦ ꯍꯥꯏꯂ
ꯑꯗꯨꯅꯦ ꯃꯥꯁꯨ ꯂꯥꯏꯔꯃ ꯑꯗꯨꯝ ꯂꯩꯔꯝꯃꯣꯏ ꯇꯧꯔꯝꯃꯣꯏꯗ ꯏꯅꯥꯈꯠꯂꯛꯄꯩ
ꯑꯗꯣ ꯍꯧꯃꯤꯟꯅꯔꯛꯄ ꯀꯩ ꯍꯥꯏꯅꯤ ꯍꯣꯠꯅꯃꯤꯟꯅꯔꯛꯄ ꯃꯤꯗꯣ ꯀꯥꯎꯊꯣꯛꯄꯗꯣ
ꯑꯗꯨꯅꯦ ꯍꯥꯏꯁꯦ ꯑꯗꯨꯅ ꯄꯩꯁꯥ ꯄꯥꯏꯔꯝꯗ꯭ꯔꯗꯤ ꯃꯥꯁꯨ ꯑꯗꯨ ꯌꯥꯝ ꯑꯗꯨ ꯇꯧꯔꯝꯃꯣꯏ ꯑꯩꯁ ꯄꯩꯁꯥꯅꯅꯦꯕ ꯄꯩꯁꯥꯅ ꯃꯤꯗꯤꯤꯅꯦ ꯍꯥꯏ ꯂꯩꯦ ꯄꯩꯁꯥꯅ ꯃꯤ ꯀꯩꯅꯣ ꯇꯧꯍꯜꯂꯤ ꯈꯠꯅꯍꯜꯂꯤ ꯍꯥꯏꯁꯦ ꯆꯨꯝꯃꯕꯅꯤꯀꯣ
ꯆꯃꯦ ꯆꯝ
ꯄꯩꯁꯥ ꯄꯥꯏꯕ ꯃꯤꯁꯤꯡꯁꯤꯗꯤ ꯀꯃꯥꯏꯅ ꯇꯧꯔꯕꯝꯅꯤ ꯅꯠꯇ꯭ꯔꯥ ꯑꯗꯣ ꯌꯥꯝ ꯀꯥ ꯍꯦꯟꯅ ꯄꯥꯏꯈ꯭ꯔꯒꯗꯤꯅꯦ ꯑꯃꯨꯛꯁꯨꯅꯦ ꯍꯥꯏꯗꯤ ꯃꯁꯥꯒꯤ ꯏꯁꯇꯦ ꯑꯃ ꯃꯁꯥꯒꯤ ꯑꯃ ꯈꯪꯉꯛꯑꯦꯗꯅ ꯈꯪꯉꯒꯗꯤ ꯑꯗꯨꯒꯨꯝꯕꯁꯨ ꯀꯩꯁꯨ ꯂꯩꯔꯣꯏꯅ ꯈꯪꯦ ꯍꯥꯏꯗꯤ ꯃꯥꯗꯨꯁꯨ ꯂꯥꯏꯔꯤꯛꯀ ꯇꯧꯔꯒ ꯄꯥꯏꯕꯁꯨ ꯅꯠꯇꯦꯗꯅ ꯑꯗꯨꯅꯅꯦꯕ ꯃꯥꯏꯗꯣ ꯂꯥꯏꯔꯤꯛ ꯍꯩꯔ ꯄꯥꯏꯕꯗꯤ ꯑꯃꯨꯛ ꯐꯕ ꯍꯔꯦ ꯍꯔꯦ ꯄꯥꯏꯕ ꯅꯠꯇꯕꯅꯤꯅ ꯃꯥꯥꯏ ꯏꯁꯇꯦꯇꯁ ꯑꯗꯨꯝ ꯈꯔꯅꯤꯗ
ꯃꯥꯒꯤ ꯂꯣꯏꯅꯕꯤꯗꯨꯗꯤ ꯀꯃꯥꯏꯅ ꯇꯧꯔꯝꯃꯅꯦ ꯍꯥꯎꯗ ꯊꯥꯕꯅꯦ ꯑꯗꯨꯅꯦ ꯃꯤ ꯄꯨꯝꯅꯃꯛ ꯉꯛꯅꯔꯦ ꯑ ꯑꯃꯖꯤ ꯎꯝ
ꯄꯁ ꯍꯣꯛ ꯆꯠꯂ ꯃꯅꯤ
ꯆꯠꯂꯝꯃꯅꯤ ꯀꯔꯝ ꯀꯥꯟꯗ ꯈꯪꯗꯦ ꯈꯪꯗꯦ ꯃꯥꯗꯣ ꯃꯥꯗꯣ ꯈꯤꯇꯪꯗꯤ ꯀꯨꯏꯕꯗꯤ ꯃꯥꯜꯂꯦ ꯃꯥꯏ ꯃꯑꯣꯡꯗꯨꯅꯦ ꯈꯪꯕꯗ ꯑꯣ ꯎꯝ ꯃꯣꯏꯒꯤ ꯃꯑꯣꯡꯗꯣ ꯑꯍꯥꯟꯕꯗꯗꯤ ꯑꯩꯁꯨ ꯈꯪꯉꯝꯗꯦꯕ ꯉꯔꯥꯡ ꯈꯛꯇꯅꯤꯅ ꯊꯦꯡꯅꯩꯗꯣ
ꯍꯣꯏ ꯑꯩꯁꯨ ꯉꯔꯥꯡ ꯈꯛꯇꯅꯦ
ꯑꯗꯨꯅꯦ ꯊꯦꯡꯗꯤ ꯑꯩꯁꯦ ꯑꯌꯨꯛꯇ ꯊꯦꯡꯗꯤ ꯊꯦꯡꯅꯔꯝꯃ ꯑꯩꯁꯨ ꯀꯩꯅꯣ ꯈꯪꯗꯕꯒꯤ ꯑꯗꯨꯝ ꯑꯩ ꯌꯦꯡꯈꯤꯗ꯭ꯔꯦꯕ ꯑꯗꯨꯝ
ꯍꯣꯏ ꯍꯣꯏ ꯑꯩꯁꯨ ꯊꯦꯡꯅꯔꯒ ꯄꯥꯞ ꯇꯥꯗꯅ ꯇꯣꯛꯈꯤꯕꯅꯦꯕ
ꯍꯣꯏ ꯑꯗꯨꯒ ꯀꯣꯟꯅ ꯃꯤꯅ ꯍꯥꯏꯅꯔꯛꯄꯗꯒꯤ ꯑꯃꯨꯛ ꯌꯦꯡꯕꯨꯀꯥꯟꯗ ꯒ꯭ꯌꯥꯟ ꯇꯥꯏ
ꯎ ꯑꯗꯣ ꯑꯃꯗꯨꯁꯨ ꯨꯍꯦꯟ ꯃꯜꯂꯤ ꯍꯦ
ꯍꯣꯏ ꯍꯣꯏ ꯌꯥꯔ ꯏꯗꯣꯉꯛꯇ꯭ꯔꯥ ꯃꯥꯕꯨꯗꯤ ꯇꯧꯔꯒꯦꯅ ꯇꯧꯔꯤꯅꯤꯗ
ꯃꯥꯅꯦ
ꯀꯩꯁꯨꯝ ꯈꯪꯖꯗꯦ ꯀꯥꯏꯅꯗꯤ ꯍꯥꯏꯕ ꯌꯥꯔꯣꯏ ꯃꯥꯏꯗꯤ
ꯃꯥꯅꯦ ꯃꯥꯅꯦ ꯍꯥꯏꯗꯤ ꯃꯤꯅ ꯈꯪꯅꯕ ꯃꯤꯗꯕꯨ ꯃꯥ ꯈꯪꯗꯦꯕ ꯍꯥꯏꯕ ꯌꯥꯔꯔꯣꯏ
ꯑꯗꯨꯅꯦ ꯇꯧꯁꯅꯩꯅꯦ
ꯃꯥ ꯌꯥꯔꯦ ꯌꯥꯔꯦ ꯃꯁꯤ ꯍꯥꯏꯖꯤꯟꯗꯅ ꯊꯤꯕ ꯃꯤꯅꯦ ꯑꯗꯣ ꯎꯝ ꯈꯪꯗꯦꯗꯦ ꯍꯧꯖꯤꯛꯀꯥꯟꯁꯦ ꯇꯥꯍꯩꯗꯕ ꯎꯍꯩꯗꯕ ꯉꯥꯛꯇꯅꯦ ꯇꯥꯔꯤꯁꯦ
ꯇꯟꯁꯨ ꯇꯟꯁꯤꯂ ꯄꯥꯏꯗꯧꯕ ꯅꯥꯀꯣꯡ ꯄꯤꯒ ꯄꯥꯏꯗꯧꯕ ꯇꯅꯤ ꯆꯂꯁꯤ
ꯃꯤ ꯑꯃꯇ ꯂꯩꯇꯦ ꯏꯁꯥ ꯈꯛ ꯊꯥꯖꯗꯧꯅꯦ ꯑꯗꯣ
ꯑꯗꯨꯅꯦ ꯏꯁꯥꯕꯨꯧꯗ ꯈꯔ ꯂꯩꯔꯒ ꯀꯩ ꯒ꯭ꯌꯥꯟ ꯇꯥꯔꯛꯔꯣꯏꯗꯧꯅꯦ ꯇꯧꯅꯤꯡꯉꯁꯤꯦ ꯀꯩꯅꯣ ꯍꯥꯏꯅꯤꯡꯉꯤꯁꯦ ꯀꯩꯅꯣ ꯍꯥꯏ ꯏꯁꯥ ꯏꯗꯟꯇ ꯒ꯭ꯌꯥꯟ ꯇꯥꯗꯕꯗꯣ ꯑꯗꯨ ꯑꯣꯏꯗꯣꯏꯅꯦ
ꯑ ꯃꯥꯅꯦ ꯑꯗꯨꯐꯧ ꯑꯗꯨꯁꯨ ꯇꯧꯔꯤꯕꯅꯤ
ꯇꯧꯗꯕ ꯂꯩꯇꯦ ꯑꯗꯨꯅꯦ ꯑꯗꯨꯁꯨ ꯇꯧꯋꯗꯤ ꯑꯗꯨꯝ ꯃꯤ ꯑꯃꯃꯝꯗꯤ ꯍꯥꯏꯗꯤ ꯑꯃ ꯒ꯭ꯌꯥꯟ ꯏꯇꯥ ꯇꯥꯗꯕꯗꯣ ꯑꯩꯅ ꯑꯃ ꯍꯥꯏꯔꯒ ꯃꯤꯅ ꯑꯃ ꯈꯟꯈꯤ ꯇꯧꯕꯗꯣ ꯑꯗꯨ ꯇꯧꯔꯒ ꯒ꯭ꯌꯥꯟ ꯇꯥꯗꯕꯤ ꯑꯗꯨꯝ ꯂꯩꯕ ꯃꯤ ꯃꯤꯁꯨ ꯀꯌꯥꯃꯨꯛ ꯌꯥꯎꯋꯤ
ꯑꯣꯗꯒꯤ
ꯒ꯭ꯌꯥꯟ ꯇꯥꯔꯦ ꯍꯧꯖꯤꯛꯀꯥꯟꯁꯦ
ꯑꯣꯗ ꯂꯣꯔꯦ ꯑꯗꯨꯅꯤ
ꯂꯨꯕꯒ
ꯑꯗꯨꯏꯁꯨ ꯑꯩꯗꯤ ꯃꯥꯒꯤ ꯀꯩꯅꯣꯗꯣ ꯂꯣꯏꯅꯕꯤꯗꯣ ꯌꯥꯝ ꯐꯩꯅ ꯈꯟꯕ ꯃꯤꯅ ꯍꯥꯏꯕ
ꯅꯦ
ꯂꯩ ꯃꯥꯒꯤ ꯑꯔꯩ ꯂꯩꯇꯗ ꯄꯦꯟꯊꯣꯛꯑꯒ ꯂꯩꯔꯤꯗꯨꯗ ꯌꯥꯝꯅ ꯀꯩꯅꯣ ꯇꯧꯔꯒ ꯍꯤꯡꯖꯔꯛꯇ꯭ꯔꯅꯦ ꯑꯍꯥꯟꯕ ꯍꯧꯔꯛꯄ ꯑꯗꯨꯗ
ꯎꯝ ꯀꯅꯥꯅ ꯈꯪꯉꯤ ꯃꯤ ꯑꯗꯨꯃꯥꯏꯅ ꯇꯧꯔꯛꯀꯅꯤ ꯍꯥꯏꯕ
ꯎꯝ ꯐꯅꯤ
ꯍꯥꯏꯗꯤ ꯑꯩꯈꯣꯏ ꯑꯣꯏꯅꯅꯦ ꯑꯩꯈꯣꯏꯅ ꯐꯖꯅ ꯂꯩꯔꯤ ꯅꯨꯡꯁꯤꯅ ꯂꯩ ꯍꯥꯏꯕꯐꯥꯎꯗ ꯅꯣꯡꯃ ꯍꯥꯏꯗꯤ ꯀꯩꯅꯣꯝ ꯑꯝꯗ ꯀꯩꯅꯣꯝ ꯇꯧꯔꯛꯀꯅꯤꯅ ꯑꯗꯨꯝ ꯈꯜꯂꯒ ꯂꯩꯗ꯭ꯔꯅꯦ ꯑꯗꯨ ꯑꯗꯨꯗ ꯊꯥꯖꯔꯒ ꯁꯨꯝ ꯂꯩꯇ꯭ꯔꯕꯅꯦꯕ ꯍꯥꯏꯗꯤ ꯑꯗꯨꯝ ꯆꯤꯡꯅꯔꯒ ꯑꯗꯨꯝ ꯂꯩꯕꯗꯣ ꯑꯗꯨ ꯑꯣꯏꯔꯕꯅꯦꯕ ꯍꯧꯖꯤꯛꯀꯥꯟꯁꯦ
ꯉꯔꯥꯡꯁꯨ ꯎ ꯉꯔꯥꯡꯁꯨ ꯍꯥꯏꯅꯕ ꯎꯔꯛꯑꯦꯕꯀꯣ
ꯑꯥ
ꯁꯨꯝ ꯇꯥꯔꯛꯄ ꯀꯩꯅꯣ ꯇꯧꯋꯦ ꯁꯨꯃꯥꯏꯅꯒ ꯍꯥꯏꯌꯦꯕ ꯈꯔꯗꯤ ꯀꯨꯏꯔꯝꯃꯅꯤ ꯍꯅꯤ ꯅꯣꯡꯃ ꯑꯉꯟꯕ ꯑꯝꯗ ꯐꯤ ꯀꯩꯀꯥ ꯌꯣꯝꯃꯒ ꯑꯉꯥꯡꯗꯣ ꯄꯔꯒ ꯆꯠꯈꯤꯕ ꯎꯏ ꯂꯝꯕꯤꯗꯅ ꯍꯥꯏꯕ ꯍꯥꯏꯇꯥꯔꯦ
ꯑꯣ
ꯈꯔꯗꯤ ꯀꯨꯏꯔꯝꯃꯅꯦꯕ ꯃꯣꯏꯗꯣ
ꯀꯨꯏꯔꯝꯃꯅꯤ ꯑꯗꯨꯗꯤ ꯀꯨꯏꯕꯁꯨ ꯃꯥꯜꯂꯦꯗꯩꯅ ꯅꯨꯄꯤꯗꯣ ꯌꯥꯝꯅ ꯀꯟꯅ ꯎꯏꯌꯦꯕ
ꯍ ꯍꯣꯏ
ꯍꯥꯏꯗꯤ ꯁꯨꯝ ꯍꯥꯏꯗꯣꯛꯅꯤꯡꯗꯦꯗꯅ ꯑꯗꯨꯒꯨꯝꯕꯗꯤ ꯀꯅꯥꯝꯇꯗ
ꯍꯣꯏ ꯍꯣꯏ ꯍꯣꯏ ꯀꯣꯟꯅ ꯃꯌꯥꯝꯅ ꯈꯪꯅꯔꯛꯄꯅꯤꯗꯅ ꯑꯗꯨꯗꯤ
ꯈꯪꯅꯔꯛꯄꯗꯨꯗꯤ ꯑꯃꯗꯣ ꯊꯥꯒꯠꯂꯝꯗ꯭ꯔꯗꯤ ꯈꯪꯅꯔꯛꯑꯝꯃꯣꯏꯕꯀꯣ
ꯑꯥ ꯍꯣꯏ ꯑꯗꯨꯁꯨ ꯀꯩꯅꯣ ꯇꯧ ꯃꯥ ꯀꯃꯥꯏꯅ ꯇꯧꯅꯩꯅ ꯐꯗꯅꯨ ꯀꯃꯥꯏꯅ ꯃꯤ ꯌꯧꯈꯣꯏꯅꯣ
ꯑꯦ
ꯑꯗꯣꯈꯨꯝꯗꯤ ꯈꯨꯝꯖꯤꯜꯂꯤꯗꯅ ꯈꯨꯝꯖꯤꯟꯕꯅꯦꯕ ꯑꯗꯨꯒ ꯀꯣꯟꯅ ꯑꯃ ꯚꯥꯏꯔ ꯀꯩꯅꯣ ꯆꯠꯄꯗꯣ ꯀꯃꯥꯏꯅ ꯇꯧꯔꯤꯅꯣ ꯃꯊꯣꯡ ꯈꯪꯗꯦꯗ ꯒ꯭ꯌꯥꯟ ꯇꯥꯗꯦꯗ
ꯃꯣꯏꯁꯨ ꯕꯦꯔꯥꯅꯤꯀꯣ ꯍꯥꯏꯗꯤ ꯑꯃꯗꯁꯨ ꯅꯨꯄꯤꯗꯨꯁꯨ ꯈꯪ ꯈꯪꯗꯅꯗꯤ ꯊꯥꯒꯠꯂꯛꯏꯅꯦꯕ ꯃꯥꯁꯨ ꯈꯪꯗꯅꯗꯤ ꯀꯃꯥꯏꯅ ꯊꯥꯒꯠꯇꯣꯔꯤꯒꯦ
ꯎꯝ
ꯃꯥꯁꯨ ꯀꯩꯅꯣꯝꯃꯗꯤ ꯇꯧꯅꯤꯡꯉꯝꯅꯤ ꯑꯗꯨꯅꯅꯤ ꯈꯪ ꯈꯪꯅ ꯊꯥꯒꯠꯂꯛꯑꯦ ꯑꯗꯨꯗꯨꯒ ꯍꯥꯏꯗꯤ ꯁꯨꯝ ꯉꯥꯛꯑꯒ ꯑꯗꯨꯝ ꯎꯅꯔꯕꯅꯤ ꯍꯥꯏꯗꯤ ꯁꯨꯝ ꯁꯅꯕ ꯈꯣꯠꯅꯕ ꯇꯧꯔꯕꯅ ꯀꯌꯥꯝ ꯅꯨꯡꯁꯤꯈ꯭ꯔꯅ ꯌꯦꯡꯊꯣꯛꯅꯤꯡꯉꯤꯔꯥ ꯒ꯭ꯌꯥꯟ ꯇꯥꯗꯦ ꯁꯨꯝ ꯑꯩꯒꯤꯗꯃꯛꯇ ꯂꯦꯞꯄꯤꯕ ꯉꯝꯕ꯭ꯔꯥ ꯀꯥꯏꯅꯒꯗꯣ ꯈꯜꯂꯛꯏꯕꯅꯦꯕ ꯃꯥꯁꯨ
ꯎ
ꯀꯩꯁꯟ ꯅꯅꯥꯂꯝꯗꯦ ꯅꯨꯡꯁꯤꯅꯕ ꯅꯨꯡꯉꯥꯏꯖꯦ ꯑꯃ ꯑꯗꯨꯝ ꯌꯥꯅ ꯌꯥꯅꯕ ꯆꯠꯄꯗꯣ ꯑꯣꯏ ꯂꯩ ꯎꯝ ꯌꯦꯡꯣꯅꯦ ꯑꯗꯨꯗꯣ ꯂꯩꯕ ꯃꯤ ꯉꯝꯕ ꯃꯤꯅ ꯌꯥꯅꯤ ꯌꯥꯅ ꯑꯃ ꯆꯠꯇꯣꯏꯅꯤ
ꯃꯥꯅꯦ ꯇꯧꯁꯨ ꯇꯧꯔꯤꯅꯤꯗꯣ
ꯍꯣꯏ ꯌꯥꯅ ꯌꯥꯅꯕ ꯆꯠꯄꯁꯦ ꯅꯨꯡꯁꯤꯅꯕ ꯑꯣꯏ ꯂꯩꯔꯝꯃꯦ ꯅꯨꯡꯁꯤꯅꯕ ꯍꯥꯏꯁꯦ ꯀꯩꯁꯨ ꯅꯠꯂꯝꯗ꯭ꯔꯦ
ꯑꯗꯨꯗꯤ ꯊꯥꯖꯅꯤꯉꯥꯏ ꯑꯝꯇ ꯑꯣꯏꯗꯦꯗꯨ ꯇꯥꯔꯦ
ꯅꯨꯡꯁꯤꯅꯅꯤꯡꯉꯒ ꯂꯩꯃꯤꯟꯅꯔꯅ ꯂꯩꯃꯤꯟꯅꯅꯤꯡꯉꯒꯅ ꯌꯥꯅ ꯌꯥꯅꯕ ꯆꯠꯄ ꯂꯩꯅꯤꯡꯗ꯭ꯔꯒꯅ ꯍꯦꯛꯇ ꯀꯥꯏꯅ ꯊꯣꯛꯑ ꯆꯠꯄ ꯂꯣꯏꯔꯦ ꯁꯤꯗ
ꯎꯝ ꯕꯦꯔꯥꯅꯤ ꯂꯣꯏꫪꯦ ꯖꯨꯒ ꯁꯦ
ꯑꯗꯩꯗꯤ ꯃꯤꯁꯤꯡꯁꯤꯁꯨ ꯅꯨꯄꯥꯁꯤꯡꯁꯤꯁꯨ ꯂꯧꯔꯝꯗꯥꯏꯗꯅ ꯍꯥꯏ ꯑꯃ ꯍꯥꯏ ꯅꯨꯡꯁꯤꯅꯔ ꯂꯣꯏꯔꯒ ꯑꯃ ꯍꯥꯏ ꯂꯧꯕ ꯂꯣꯏꯔꯒ ꯑꯃ ꯍꯥꯏ ꯇꯧꯋꯦꯕ ꯃꯣꯏꯁꯨ ꯑꯗꯨꯅ ꯅꯨꯄꯤꯁꯤꯡꯁꯨ ꯊꯥꯖꯕ ꯃꯥꯡꯕꯗꯣ
ꯎꯝ ꯑꯗꯣ ꯑꯃꯗꯨꯗꯤ ꯌꯥꯝ ꯂꯨꯅꯒ ꯇꯧꯁꯟꯅꯔꯒ ꯑꯁ ꯑꯩꯗꯤ ꯎꯝ
ꯑꯩ ꯊꯥꯖꯔꯣꯏꯌꯦ ꯑꯗꯨꯝ ꯑꯩꯗꯤ ꯋꯥꯈꯜ ꯑꯃꯗ ꯁꯨꯝ ꯃꯪꯉ ꯂꯩꯕꯤꯗꯣ ꯃꯪꯈꯤꯅꯤ ꯑꯩ ꯑꯣꯏꯗꯤ
ꯍꯣꯏ ꯍꯣꯏ ꯌꯥꯝ ꯊꯤ ꯂꯨꯅꯒ ꯇꯧꯗ꯭ꯔꯣ ꯃꯌꯥꯝ ꯃꯥꯡꯗꯥꯒ ꯂꯩꯇꯕꯅ ꯑꯃ ꯑꯣꯏꯒ꯭ꯔꯒꯁꯨ
ꯍꯥꯏꯗꯤ ꯊꯥꯖꯕꯁꯨ ꯈꯔꯗꯤ ꯊꯥ ꯃꯥꯡꯒꯤꯕ ꯃꯁꯛꯇꯨꯁꯨ ꯑꯃꯨꯛꯁꯨ ꯑꯗꯨꯃꯥꯏꯅ ꯇꯧꯔꯛꯇꯧꯗꯤ ꯃꯁꯛ ꯁꯛꯇꯥ ꯄꯨꯕꯅꯤ
ꯎꯝ ꯑꯗꯣ ꯃꯥꯅ ꯍꯧꯖꯤꯛ ꯑꯗꯨꯃꯥꯏꯅ ꯇꯧꯔꯛꯏꯗꯨꯒ ꯍꯥꯏꯔꯗꯤ ꯃꯥꯅ ꯌꯥꯝꯅꯒ ꯆꯝꯕ ꯗꯣꯡꯗꯣꯡ ꯇꯧ ꯁꯥꯏꯗꯣ ꯎꯔꯛꯇ꯭ꯔꯣ
ꯎꯝ ꯎꯝ ꯒꯨꯠꯅꯥꯏꯠ ꯑꯗꯨꯕꯨ ꯃꯈꯣꯡꯒ ꯃꯤꯒꯤ ꯃꯈꯣꯡ ꯈꯣꯡꯒ ꯆꯥꯝꯍꯟꯗꯅꯒ ꯇꯧꯕꯗꯣ
ꯍꯣꯏ ꯍꯣꯏ
ꯁꯦꯠꯀꯗꯕꯅꯤ ꯃꯈꯥꯖꯥꯏꯗꯨꯗ
ꯏꯁ ꯇꯧꯗ ꯇꯧꯅꯤꯕꯣ ꯑꯩꯈꯣꯏ ꯅꯣꯏ ꯑꯣꯏꯔꯗꯤ
ꯇꯧꯅꯤꯌꯦ ꯀꯃꯥꯏ ꯇꯧꫪꯣꯏꯗꯣꯏꯅꯣ ꯑꯩ ꯍꯩꯅꯗꯦ ꯑꯗꯨꯃꯥꯏꯅ ꯑꯗꯨꯅꯤ ꯍꯥꯏꯖꯦ ꯑꯗꯨꯝꯅꯦ ꯂꯩꯔꯁꯨꯅꯦ ꯅꯨꯡꯉꯥꯏꯔꯔꯣꯏꯕ
ꯅꯨꯡꯗꯤ ꯅꯨꯡꯉꯥꯏꯔꯣꯏ ꯑꯩ ꯃꯥ ꯑꯗꯨꯃꯥꯏꯅ ꯇꯧꯔꯨꯔꯕꯅꯤꯅꯕꯥ ꯈꯪꯗꯦꯗꯥ ꯅꯨꯄꯤ ꯈꯛꯇꯗ ꯃꯥꯡꯕꯩ ꯇꯥꯞ ꯇꯧꯏ ꯇꯜꯂꯤ ꯌꯥꯝ ꯇꯜꯂꯤ
ꯑꯗꯨꯅꯤ ꯀꯣꯏꯅꯕꯗꯨꯗ ꯑꯣꯏꯔ ꯀꯣꯏꯅꯕꯗꯕꯧꯗ ꯑꯗꯨꯃꯥꯏꯅ ꯑꯇꯣꯞꯄ ꯌꯦꯡꯉꯝꯕ ꯗ ꯁꯥꯎꯅꯤꯡꯉꯤꯅꯤ ꯑꯗꯨꯒ ꯃꯣꯏꯗꯗꯤ ꯂꯩꯃꯤꯟꯅꯔ ꯃꯇꯨꯡꯗ ꯃꯆꯥꯒ ꯂꯩꯁꯜꯂꯦ ꯂꯩꯇꯕ ꯑꯣꯏꯗꯤ ꯐꯕ ꯑꯃꯨꯛꯁꯨ
ꯑꯗꯨꯅꯦ
ꯃꯤꯅꯒ ꯌꯥꯝ ꯊꯥꯒꯠꯂꯛꯄ ꯅꯆꯥ ꯅꯆꯥꯕꯨ ꯅꯨꯡꯁꯤ ꯉꯝꯗꯦ ꯃꯤꯆꯥ ꯀꯃꯥꯏꯅ ꯅꯨꯡꯁꯤꯅꯗꯣꯏꯅꯣ ꯀꯥꯏ ꯃꯥꯅ ꯑꯉꯥꯡ ꯑꯃꯒꯤ ꯀꯩꯅꯣꯒ ꯑꯉꯥꯡ ꯑꯃ ꯀꯩꯕ ꯃꯆꯥ ꯑꯃ ꯀꯩꯅꯣ ꯃꯥꯗꯣ ꯑꯆꯥꯄꯣꯠ ꯆꯥꯕ ꯆꯠꯄꯗ ꯊꯦꯡꯅꯕ ꯃꯥꯜꯂꯦ ꯑꯗꯨꯗ ꯅꯨꯡꯁꯤꯗ꯭ꯔꯥ ꯀꯥꯏꯅꯒ
ꯑꯣ ꯑꯣ ꯍꯣ ꯑꯣ ꯑꯣ ꯍꯣꯏ ꯈꯪꯉꯦ ꯈꯪꯉꯦ ꯈꯪꯉꯦ ꯑꯃ ꯌꯥꯎꯕꯅꯦ
ꯐꯨꯠꯅꯤꯡꯉꯦ ꯈꯨꯠꯀꯖꯦ ꯃꯔꯦꯡ ꯃꯔꯦꯡ ꯆꯠꯂꯦ
ꯃꯥꯏꯗꯨꯗꯤ ꯅꯨꯄꯤ ꯃꯆꯥ ꯑꯣꯏꯕꯒꯤ ꯃꯥꯟꯖꯜꯂꯛꯑꯦꯗꯣ
ꯑꯗꯨ ꯇꯥꯗꯣꯏꯅꯦ ꯌꯦꯡꯉꯣ ꯑꯩꯒ ꯑꯩꯒ ꯂꯩꯃꯤꯟꯅꯕꯤ ꯑꯃ ꯂꯩꯌꯦꯕꯀꯣ
ꯎꯝ
ꯍꯟꯗꯛ ꯈꯔ ꯀꯩ ꯍꯥꯏꯇꯥꯔꯦ ꯈꯔ ꯅꯨꯡꯉꯥꯏꯇꯕ ꯀꯩꯅꯣꯗ ꯆꯠꯂꯦꯕ ꯃꯥꯁꯨ ꯈꯔ ꯅꯨꯡꯉꯥꯏꯇꯦꯕꯀꯣ ꯑꯗꯨꯒꯤ ꯅꯨꯡꯉꯥꯏꯇꯕꯗꯨꯗ ꯑꯗꯨꯒꯒ ꯊꯦꯡꯅꯔꯨꯔꯦ ꯑꯃꯨꯛ ꯍꯦꯟꯅ ꯋꯥꯈꯟꯗ ꯅꯨꯡꯉꯥꯏꯇ꯭ꯔꯦꯕ ꯃꯥꯗꯣ
ꯎꯝ ꯎꯝ
ꯑꯗꯨ ꯉꯔꯥꯡꯗꯤ ꯊꯕꯛꯀ ꯆꯠꯄꯗꯒ ꯃꯪꯉ ꯃꯪꯉꯒ ꯆꯠꯂꯦ ꯑꯩ꯭ꯣꯏꯏꯅ ꯒ꯭ꯌꯥꯟ ꯇꯥꯗꯕꯅꯤ
ꯎꯝ
ꯑꯃ ꯌꯥꯝꯅ ꯑꯩꯈꯣꯏꯗ ꯌꯥꯝꯅ ꯃꯥꯟꯅꯔꯛꯄꯗꯣ ꯑꯗꯨꯗꯨꯒꯤ ꯑꯃ ꯃꯣꯏꯗ ꯐꯥꯎ ꯑꯣꯏꯕꯩ ꯇꯥꯏꯞꯇ ꯇꯧꯁꯜꯂꯛꯄꯗꯣ ꯑꯗꯨꯒꯤꯅꯦ
ꯍꯣꯏ
ꯅꯨꯡꯉꯥꯏꯇꯕ
ꯑꯩꯈꯣꯏꯗꯁꯨ ꯐꯥꯎꯕꯗꯨꯅꯦꯕ ꯃꯤ ꯑꯣꯏꯔꯝꯒꯗꯕꯗꯣ ꯈꯜꯂꯨꯕꯗꯣꯏ
ꯑꯟꯅꯕꯗꯁꯨ ꯉꯝꯗꯦ ꯌꯧꯅꯤ
ꯑꯗꯨꯅ ꯃꯤ ꯁꯥꯎꯔꯒ ꯊꯥꯒꯠꯅꯔꯦ ꯑꯗꯨꯗꯤ ꯃꯥꯅ ꯇꯧꯔꯒ ꯂꯣꯏ ꯇꯥꯏꯅꯔꯛꯑꯣꯅ
ꯍꯣꯏ ꯑꯗꯨꯅꯦ ꯍꯪꯕꯤꯗ ꯍꯧꯁ ꯗꯨꯅꯤꯌꯥꯁ ꯃꯪ ꯃꯈꯥ ꯑꯣꯜꯂꯦ
ꯒꯌꯥꯟꯒ ꯇꯥ ꯖꯨꯛꯁꯦꯗ